ꯑꯣ꯫ ꯑꯗꯣ ꯑꯩꯅ ꯍꯥꯏꯗꯤꯀꯣ꯫ ꯑ ꯀꯥꯏ ꯌꯧꯒꯔ꯭ꯦ ꯉꯁꯥꯏ ꯋꯥꯔꯤꯗꫭ꯫ ꯑꯩꯈꯣꯏ ꯃꯥꯒꯤꯅꯦ ꯂꯥꯏꯔꯤꯛꯇꯣ ꯌꯣꯟꯒ꯭ꯔꯦ ꯑꯃ꯫
ꯃꯗ ꯑꯗꯣ
ꯑꯗꯦ ꯁꯨꯃꯥꯏꯗ ꯃꯥ ꯇꯧꯁꯦꯕ ꯑꯩꯈꯣꯏ ꯃ ꯂꯥꯏꯔꯤ ꯑꯃ ꯌꯣꯟꯈꯕꯅꯦ ꯑ ꯀꯩꯅꯩꯅ ꯀꯗꯣ ꯋꯥꯒꯗꯣ
ꯎꯝ
ꯑꯗꯨꯃ ꯄꯩꯁꯥ ꯀꯥꯞꯍꯜꯂꯨꯒꯦ ꯊꯣꯛꯈꯤꯕꯅꯦ ꯑꯗꯨ ꯅꯪ ꯆꯥꯅꯤꯡꯉꯕ ꯍꯧꯖꯤꯛ ꯆꯖꯀꯣ
ꯆꯥꯅꯤꯡꯗꯦ ꯑꯩꯒꯤ ꯄ꯭ꯔꯣꯒꯥ꯭ꯔꯥꯝ ꯁꯦꯝꯂꯣꯏꯗꯕꯒꯤ ꯃꯇꯥ ꯁꯥꯔ ꯑꯩ ꯍꯌꯦꯡꯗꯤ ꯕꯤꯂ
ꯑꯗꯨ ꯉꯍꯥꯛ ꯉꯍꯥꯛ ꯉꯥꯏꯍꯥꯛ ꯄꯣꯊꯥꯑ ꯃꯤ ꯃꯉꯥ ꯇꯔꯥ ꯄꯊꯥ ꯑꯗꯨꯒ ꯋꯥꯃ ꯇꯑꯣꯣ ꯑ ꯁꯃꯟꯇꯗ ꯃꯥꯁꯦ ꯈꯔꯕꯅꯦꯕ ꯃꯥꯖꯦ ꯍꯩꯔꯕꯅꯤ ꯈꯜꯂꯛꯑꯕꯅꯤ ꯕꯣꯇꯤꯡ ꯂꯤꯁꯇ ꯆꯤꯡꯈꯠꯂꯛꯄ ꯑꯉꯥꯡꯕꯨ ꯍꯧꯖꯤꯐꯥꯎ ꯈꯥꯡꯉ ꯂꯩꯅꯤ ꯖꯁꯦ ꯆꯤꯡꯈꯜꯂꯛꯄ ꯑꯗꯨꯐꯥꯎ ꯐꯖꯅ ꯍꯥꯏꯗꯤ ꯅꯪꯗꯤ ꯋꯦꯇꯤꯡ ꯂꯤꯁꯇꯒꯤ ꯆꯪꯉꯛꯄꯅꯦ ꯍꯥꯏꯔꯒ ꯊꯤꯅ ꯉꯥꯡꯕꯤꯕ ꯑꯗꯨꯝ ꯈ ꯈꯥꯡꯉꯦ ꯍꯥꯏꯕ ꯃꯥꯁꯦ ꯃꯥꯁꯦ ꯑ ꯋꯥꯁꯨ ꯉꯥꯡꯁꯤꯅ ꯋꯥ ꯃꯅꯨꯡꯗꯤ ꯌꯥꯝ ꯊꯤꯅ ꯑ ꯏꯒꯣ ꯂꯩꯕꯩ ꯇꯥꯏꯞ ꯇꯧꯗ꯭ꯔꯣ ꯁꯟꯒꯤ ꯇꯥꯏꯞꯇ ꯅꯖꯅꯤꯡꯗ ꯇꯥꯏꯞꯇ ꯍꯥꯏꯒꯗ꯭ꯔꯥ
ꯑ
ꯑꯁꯤ ꯃꯥꯏ ꯃꯌꯨꯝꯗ ꯍꯧꯖꯤꯛ ꯂꯩꯔꯝꯃꯗ꯭ꯔ ꯃꯥꯁꯦ ꯃꯌꯨꯝꯗ ꯑꯗꯨꯝ ꯂꯩꯔꯝꯃꯅꯤꯅꯦ
ꯃꯌꯥꯝ ꯂꯩꯇꯦ ꯀꯛꯆꯤꯡꯗ ꯍꯥꯏꯕ꯭ꯔꯥ ꯎꯈ꯭ꯔꯨꯜꯗ ꯍꯥꯏꯕ꯭ꯔꯥ ꯀꯩꯅꯣꯝ ꯂꯩꯌꯦ ꯃꯥꯒꯤ ꯄꯤꯁꯤ ꯊꯥꯅꯤ ꯂꯥꯏꯛ ꯄꯔꯅꯦ ꯑꯥꯏ ꯑꯦꯁ ꯑꯣꯏꯈꯤ
ꯂꯥꯏꯔꯤꯛ ꯄꯥꯕꯒꯤ ꯀꯛꯆꯤꯡꯗ ꯂꯩꯕ
ꯃ ꯑꯃ ꯂꯩꯔꯕꯗꯤ
ꯑꯗꯨꯗꯤ ꯀꯛꯁꯤꯤꯡꯗꯂꯦ ꯃꯥ ꯔꯦꯟꯀꯤ ꯚꯔꯥꯗꯣ ꯆꯪꯖ
ꯈꯪꯅ ꯆꯥꯟꯅꯕ ꯃꯌꯨꯝꯗ ꯂꯩꯔꯤ ꯃꯃꯥꯟꯅꯕ ꯃꯌꯨꯝꯒꯨꯝꯕ ꯑꯝꯗ
ꯑꯁ ꯑꯁ ꯑꯁ ꯃꯥꯁꯦ ꯑ ꯁꯥꯟꯅ ꯃꯤ ꯈꯨꯗꯤꯡꯒꯤ ꯂꯣꯏ ꯍꯥꯏꯔꯝꯃꯤꯁꯦ ꯀꯩꯒꯤꯅꯣꯕ
ꯍꯥꯥ
ꯃꯥ ꯑꯗꯨ ꯑꯦꯛꯖꯥꯝꯗ ꯊꯥꯅꯤ ꯃꯤ ꯈꯨꯗꯤꯡꯒꯤ ꯂꯣꯏ ꯍꯥꯏꯔꯝꯃꯦ ꯍꯥꯏꯕꯅꯤ
ꯃꯥꯗꯃ ꯍꯥꯏꯌꯦ ꯁꯅꯦ
ꯑꯗꯣ ꯃꯥꯦ ꯑꯗꯨ ꯁꯁꯤꯀꯥꯟꯇ ꯁ
ꯑꯩꯈꯣꯏꯅ ꯁꯨꯝ ꯐꯥꯀꯤꯦ ꯀꯩꯅꯅꯨꯡꯅꯦꯥꯏ ꯖ ꯃꯥꯜꯦ
ꯑꯗꯣ ꯃꯥ ꯆꯦꯛꯁꯤꯟꯗ꯭ꯔꯦꯗꯨꯒ ꯍꯥꯏꯔꯗꯤ ꯀꯩꯅꯣꯝ ꯍꯥꯏꯒꯦꯕ ꯊꯕꯛ ꯇꯧꯕ ꯃꯤꯅ ꯍꯦꯟꯅ ꯈꯟꯕꯅꯦꯕ ꯑꯗꯨꯅꯅ ꯑꯩꯅ ꯊꯕꯛ ꯇꯧꯋꯦꯗꯏꯗꯤ ꯁꯦꯟꯁ ꯑꯣꯐ ꯔꯦꯁꯄꯣꯟꯁꯤꯕꯤꯂꯤꯇꯤ ꯀꯔꯤ ꯀꯥꯗ ꯈꯪ ꯃꯤꯁꯨ ꯃꯤꯁꯨ ꯈꯪꯉꯤꯅꯦ ꯍꯥꯏꯕ ꯀꯩꯅꯣ ꯇꯧꯔꯤꯁꯤ ꯀꯅꯥꯅꯣ ꯍꯥꯏꯁꯦ ꯀꯅꯥꯅ ꯂꯥꯏꯐꯇ ꯁꯦꯔꯦꯁ ꯑꯣꯏꯅ ꯂꯧꯏꯤ ꯈꯣꯠꯂꯤ ꯀꯃꯥꯏꯅ ꯍꯦꯟꯗꯜ ꯇꯧꯕ ꯉꯝꯃꯤ ꯂꯩꯗꯅꯀꯣ ꯀꯩꯅꯣꯝ ꯀꯩꯅꯣꯝ ꯂꯥꯛꯄ ꯃꯇꯝꯗ ꯑꯗꯨꯒꯤ ꯄꯔꯁꯅꯦꯜꯂꯤꯇꯤ ꯗꯦꯕꯂꯞꯃꯦꯟ ꯍꯥꯏꯕ ꯑꯃ ꯌꯥꯎꯏꯁꯦ ꯈꯪꯗꯦꯕ ꯄꯔꯥ ꯄꯨꯡꯈꯥꯗ ꯐꯥꯔꯒ ꯌꯥꯗ ꯃꯤꯒꯤ ꯄꯔꯁꯅꯦꯜꯂꯤꯇꯤꯒꯤ ꯔꯥꯎꯟ ꯑꯃ ꯂꯩꯗꯕ ꯀꯩꯗꯧꯅꯕꯅꯣ
ꯂꯣꯏꯔꯝꯈꯤꯔꯣꯏꯕ ꯍꯧꯖꯤꯛ ꯂꯣꯏꯗ꯭ꯔꯤꯕꯅꯦꯕ ꯑꯩꯈꯣꯏ ꯃꯈꯥ ꯅꯠꯇ꯭ꯔ ꯃꯥꯁꯦ ꯍꯧꯖꯤꯛꯁꯦ ꯑꯦꯛꯖꯥꯝ ꯇꯧꯔꯤꯕ ꯃꯇꯝꯅꯦꯕ
ꯃꯥꯅꯅꯦ ꯃꯣꯏ ꯃꯣꯏ ꯗꯤꯄꯥꯔꯠꯃꯦꯟꯗꯨꯁꯨ ꯈꯇꯔꯪ ꯑꯃꯛꯇꯛ ꯇꯧꯋꯦꯕ ꯂꯥꯛꯇꯅꯕ ꯑꯩꯁꯦ ꯔꯦꯗꯤꯑꯣꯒꯤ ꯊꯕꯛ ꯆꯤꯂꯦ ꯍꯥꯏꯁꯤꯅ ꯀ꯭ꯂꯥꯁ ꯌꯥꯎꯗꯦꯕ ꯑꯗꯨꯒ ꯁꯣ ꯅꯥꯀꯟ ꯂꯩꯊꯣꯛꯄꯤꯅꯦꯕ ꯔꯦꯗꯤꯑꯣꯗ ꯇꯧꯊꯣꯛꯑꯒ
ꯑꯁ ꯌꯥꯝ ꯊꯨꯕ ꯃꯥꯂꯦ ꯑꯩꯅꯗꯤ ꯅꯪꯅꯤ ꯍꯥꯏꯕꯗ ꯂꯣꯏ ꯅꯪꯅꯤ ꯃꯥꯒꯤ ꯇꯝꯃꯤꯕ ꯄꯣꯠꯇꯣ ꯍꯥꯟꯅ ꯂꯣꯏꯁꯤꯟꯕ ꯌꯥꯏ ꯍꯥꯏꯕ ꯔꯦꯗꯤꯌꯑꯣꯁꯨ ꯑꯃꯇꯪ ꯂꯧꯔꯒ ꯂꯩꯕ ꯌꯥꯏ ꯍꯥꯏꯕ
ꯎꯝ
ꯑ ꯃꯥꯔꯤ꯭ꯔ ꯃꯥꯜꯗ ꯁꯦ
ꯎꯝ ꯗ ꯗ꯭ꯔꯃꯥ ꯆꯇ ꯀꯔ ꯈꯗꯗꯤ ꯇ ꯇ ꯇ
ꯎꯝ ꯑ ꯑꯗꯨ ꯑꯩ ꯇꯣꯛꯑꯝꯗꯕꯗꯣ ꯑꯇꯩ ꯂꯣꯏ
ꯑꯉꯥꯡ ꯑꯣꯏꯣꯏ ꯔꯍꯤꯗ꯭ꯔ ꯇ ꯆꯠꯆꯔꯦ ꯑꯗꯨꯣ ꯀꯩꯅꯣꯗꯗꯤ
ꯑ ꯑ ꯑꯃꯨ ꯍꯧꯔꯛꯄ ꯈꯪꯗꯦ ꯃꯥꯥꯏ ꯅꯨꯡꯁꯤꯁꯦ
ꯃꯁꯦ ꯎꯝ ꯗ꯭ꯔꯃꯥꯁꯦ ꯍꯩꯕꯒꯤ ꯆꯥꯡ ꯀꯃꯁꯦ ꯑꯩꯈꯣꯏꯒꯤ ꯅꯍꯥꯥꯟ ꯈꯖꯤꯛ ꯈꯛꯇꯪ ꯅꯠꯇꯕꯤꯗꯀꯣ ꯃꯣꯏ ꯂꯩꯇꯥꯔꯁꯦ ꯄꯨꯛꯅꯤꯡ ꯋꯥꯈꯗ꯭ꯔꯒ ꯁꯥꯟꯅꯗ꯭ꯔꯃꯥ ꯑꯗꯨ ꯌꯥ ꯍꯥꯟꯕꯤꯕꯅꯦꯕ
ꯎꯝ ꯍꯩꯌꯦ ꯍꯩ ꯃꯥꯒꯤꯖꯥ ꯑꯃꯇꯪ ꯇꯥꯕꯗ ꯑꯩ ꯌꯥꯝ ꯊꯤꯅ ꯅꯨꯡꯉꯥꯏꯌꯦꯕ ꯌꯥꯝ ꯍꯩ ꯇꯣꯡꯅꯣꯛ ꯀ ꯅꯣꯏꯗꯨꯗꯤ ꯍꯥꯏꯗꯤ ꯃꯥꯅ ꯇꯧꯋꯦ ꯑꯦꯛꯇꯤꯡꯗꯣ ꯍꯥꯏꯗꯤ ꯃꯤꯉꯣꯟꯗ ꯇꯛ ꯇꯛ ꯄꯥꯜꯂꯦꯕ
ꯁꯥꯟꯔꯝꯕꯒꯤ ꯆꯥꯝꯉ ꯆꯝꯉꯥ ꯑꯗꯨ ꯄꯤꯔꯛꯄꯅꯦꯕ ꯑꯗꯨꯃ ꯇꯔ ꯀ ꯌꯥꯗꯤ
ꯑꯗꯨꯒꯅꯦ ꯀꯩꯅꯣꯝ ꯆꯒꯦ ꯃꯥꯒꯤ ꯂꯣꯠ ꯑꯣꯏꯒꯦꯔꯥ ꯀꯩ ꯃꯥꯒꯤ ꯐꯝꯐꯝ ꯀꯩꯀꯥꯗꯣ ꯃꯥꯒꯤ ꯗ꯭ꯔꯃꯥꯗ ꯀꯩꯗ ꯄꯤꯊꯣꯔꯛꯏꯁꯦ ꯁꯤꯗ ꯂꯩꯔꯝꯗꯣꯏ ꯃꯥꯟꯗ꯭ꯔꯥ ꯕꯦꯅꯁꯀꯨꯝꯕ ꯌꯥꯎꯒꯦ ꯌꯥꯎꯔꯒꯦ ꯑꯩꯅ ꯍꯥꯏꯖꯤꯄ ꯃꯤ ꯑꯃꯗ ꯂꯣꯏꯅꯃꯛꯨ ꯄꯤꯔꯣꯏꯗꯅ ꯃꯤ ꯑꯃ ꯦ ꯃꯥꯜꯂꯦꯕ ꯍꯥꯏꯅ ꯈꯟꯕꯗ ꯍꯥꯏꯗꯤ
ꯀꯩ ꯍꯥꯎꯁ ꯇꯕ
ꯍꯥꯎꯁꯀꯤꯤꯕꯥ ꯅꯠꯇꯕ ꯀꯣ ꯃꯥꯒꯤ ꯏꯠꯇ ꯂꯩꯦ ꯀꯔꯃꯥꯏ ꯄꯨꯊꯣꯛꯄ ꯑꯃꯗꯤ ꯂꯩꯇ꯭ꯔꯥ ꯃꯤ ꯈꯨꯗꯤꯡ ꯑꯃꯃꯝ ꯂꯣꯏ ꯂꯩꯅꯤꯗꯅ ꯃꯥ ꯑꯗꯨ ꯂꯩ ꯃꯥꯜꯂꯦ ꯍꯥꯏꯗꯤ
ꯂꯩ ꯂꯩꯕꯤꯅꯤ ꯃꯥꯡꯅꯣꯏꯗ
ꯍꯩꯕꯗꯣ ꯑꯥꯔꯇꯤꯁꯇꯤꯛ ꯑꯣꯏꯕ
ꯑꯗꯨꯅꯦ ꯍꯤꯟꯗꯤꯒꯁꯨꯦ ꯌꯥꯝ ꯉꯥꯡꯕꯅ
ꯍꯤꯟꯗꯤꯌꯥ
ꯎ
ꯎꯝ
ꯑꯩꯈꯣꯏ ꯐꯣꯔꯦꯁꯇ ꯗꯤꯄꯥꯔꯠꯃꯦꯟ ꯆꯠꯂꯛꯑꯦ ꯑꯗꯨꯒ ꯑꯩꯈꯣꯏ ꯐꯣꯔꯦꯁꯇ꯭ꯔꯤꯒꯤ ꯍꯦꯠ ꯇꯧꯕꯣ ꯃꯩꯇꯩ ꯅꯠꯇꯦꯗꯅ ꯃꯥꯅ ꯍꯤꯟꯗꯤꯗ ꯄ꯭ꯔꯝ ꯄ꯭ꯔꯥ ꯋꯥꯔꯤ ꯁꯥꯟꯅꯈꯤꯕ ꯑꯩꯅ ꯑꯥ ꯑꯥ ꯇꯧ ꯂꯩꯔ
ꯎꯝ ꯁꯃꯥꯗꯤ ꯑꯝꯇꯅꯤꯀ ꯀꯔꯤꯝ ꯇꯝꯗꯥꯅꯤꯀꯣ
ꯑꯣ
ꯑꯗꯨꯅꯤ ꯍꯣꯏ ꯈꯪꯗꯦ ꯃꯥ ꯍꯣꯠꯅꯕꯁꯨ ꯀꯜꯂꯦ ꯃꯥꯊ ꯇꯧꯖꯔꯅꯤ ꯑꯩ ꯈꯪꯗ꯭ꯔꯦ ꯃꯥ ꯀꯩꯁꯦ ꯃꯥ ꯃꯥꯡꯈ꯭ꯔꯒ ꯍꯥꯎꯔꯒꯝ ꯊꯂꯛ ꯀꯁꯅꯤ ꯃꯥꯒꯔꯤ ꯊꯧꯖꯟ ꯅꯠꯇ꯭ꯔꯥ ꯑꯗꯨ ꯃꯥꯒꯤ ꯆꯣꯏꯁꯅꯦ ꯃꯥꯒꯤ ꯑꯄꯥꯝꯕꯅꯦꯕ ꯑꯗꯨꯒ ꯑꯩꯅ ꯑꯩꯅ ꯑꯃꯨꯛ ꯌꯥꯝꯅ ꯑꯥ ꯌꯥꯝꯅ ꯍꯪꯅꯤꯡꯉꯤꯕ ꯀꯣꯏꯁꯟꯁꯦ ꯃꯥ ꯇꯣꯛꯀꯦꯅ ꯍꯥꯏꯌꯦ ꯑꯗꯨꯒ ꯆꯪꯒꯦꯅ ꯑꯃ ꯍꯥꯏꯗꯨ
ꯈꯪꯗꯦ ꯑꯗꯨꯅꯅ ꯗꯥꯕꯤꯅ ꯊꯥꯕꯤꯕꯅꯦ ꯑꯩ ꯃꯁ
ꯇꯨꯁꯟꯁꯦ ꯀꯩꯅꯣ ꯇꯧꯗ꯭ꯔꯣ ꯃꯥꯏ ꯋꯥꯔꯦꯞꯁꯦ ꯈꯤꯇꯪ
ꯃꯥꯅꯗꯤ ꯂꯦꯞꯆꯕꯅꯦꯕꯀꯣ ꯇꯣꯀꯦꯅ ꯑꯗ ꯑꯃꯗꯅ ꯃꯦꯁꯦꯁꯇ ꯏꯕꯤ ꯑꯗ ꯑꯗꯨ ꯭ꯔꯃꯄꯨꯂꯥꯟꯅ ꯇ ꯁꯉꯦꯡꯉ ꯄꯍꯂꯗ
ꯀꯕ
ꯃꯥꯁꯦ ꯃꯥꯒꯤꯗꯤꯖꯣꯣꯔꯁ ꯇꯣꯛꯆꯒꯦꯅꯦ ꯈꯟꯖꯕꯅꯦꯕ ꯑꯗꯨꯗꯨꯅꯦ ꯑꯃꯗꯨꯅ ꯃꯦꯁꯦꯖ ꯅꯝꯕꯤꯔ ꯊꯥꯔꯛꯑꯦꯗꯅ ꯃꯣꯏ ꯃꯌꯨꯝꯗ ꯆꯠꯂꯦ ꯃꯥ ꯃꯁꯥ ꯁꯥꯃꯟꯗꯅ ꯁꯥꯔ ꯊꯤ ꯉꯥꯡꯄꯗꯨꯗ ꯑꯗꯨꯒ ꯑꯃꯗꯗꯤ ꯃꯤꯁꯦꯁ ꯅꯝꯕꯤ ꯊꯥꯔꯛꯄ ꯃꯥ ꯍꯥꯏꯁꯦ ꯃꯥꯅ ꯅꯝꯕꯁꯨ ꯅꯠꯇꯦ ꯍꯥꯏꯕ ꯑꯗꯨ ꯆꯁ ꯐꯔꯦ ꯐꯔꯦ ꯑꯗꯨꯅꯕꯨ ꯐꯅꯤ ꯍꯥꯏꯔꯗꯤ ꯈꯪꯔꯒ ꯑꯃꯗꯒꯤ ꯑꯦꯗꯚꯥꯏꯁ ꯂꯤꯕ꯭ꯔꯥ ꯑꯗ ꯃ ꯊꯂꯑꯂꯦ ꯁꯅꯉ ꯊꯥꯏꯔꯦ ꯁꯔꯗ ꯄꯅꯃꯦꯇ ꯑꯣꯏ ꯊꯥꯔꯁꯨ ꯌꯥꯔꯦ ꯑꯗ ꯏꯪꯂꯤꯁꯇꯁꯨ ꯊꯔꯦꯗ ꯔꯃꯔ ꯈꯨꯠꯂꯥꯟꯁꯤꯒ ꯍꯥꯏꯔꯦꯕ
ꯀꯅꯥꯅ ꯊꯥꯕꯤꯔꯤꯅꯣꯕ
ꯔꯕꯤꯅꯥ
ꯑꯦ ꯑꯗꯨꯗꯤ ꯔꯕꯤꯗꯤ ꯌꯥꯝ ꯂꯥꯜꯂꯦꯅ ꯀꯃ
ꯎꯝ
ꯎ ꯕꯤꯔꯅꯤꯤ ꯃꯗꯤ
ꯑꯗꯨ ꯁꯥꯔꯗ ꯍꯥꯏꯔꯦ ꯃꯥ ꯃꯅꯤꯄꯨꯔꯗ ꯊꯥꯔꯒꯦ ꯊꯥꯔꯗ ꯏꯪꯂꯤꯁꯇ ꯊꯥꯔ ꯭ꯔꯃ ꯁꯁꯝ ꯂꯥꯟ ꯥꯏ
ꯑꯗꯨ ꯑꯗꯨꯅꯦ ꯃꯥꯁꯦ ꯀꯩꯅꯣ ꯏꯁꯀꯤ ꯃꯆꯥ ꯄꯨꯜꯂꯨꯕꯩꯁꯨ ꯑꯃꯨꯛ ꯂꯣꯏ ꯁꯣꯏꯔꯤꯅꯦ ꯍꯧꯖꯤꯛꯀꯣ ꯃꯥꯅ ꯁꯥꯎꯔꯒ ꯀꯝꯄ꯭ꯂꯦꯟ ꯇꯧꯕ ꯃꯇꯝꯗ ꯍꯧꯖꯤꯛ ꯏ ꯅꯨꯄꯥꯗꯨꯅ ꯇꯣꯛꯑꯣꯅ ꯍꯥꯏꯕ ꯀꯩꯅꯣ ꯍꯦꯟꯅꯕ ꯄꯤꯔꯝꯅꯦꯕ ꯍꯥꯏꯗꯤ ꯀꯨꯝꯃ ꯍꯥꯏ ꯑꯗꯨꯃꯥꯏꯅ ꯑꯁ ꯇꯣꯛ ꯀꯣꯟ ꯐꯔꯑꯦ ꯃꯥꯗꯁꯤꯠꯇ꯭ꯔꯒ ꯀꯥꯏ ꯍꯥꯏꯔꯝꯅꯤꯕꯪꯕ꯭ꯔꯥ ꯎꯪ ꯔꯕꯤ ꯋꯥꯗ ꯂꯧꯕꯣꯏꯅꯦ ꯃꯥꯏꯗꯣ
ꯃꯁꯥꯒꯤ ꯗꯤꯁꯤꯖꯟꯗꯤ ꯆꯠꯇꯦꯕ
ꯆꯠꯆꯗꯦꯕ ꯑꯗꯨ ꯉꯍꯔꯦ ꯃ ꯃꯁꯥ ꯗꯤꯖꯤꯖꯟꯖꯦ ꯀꯩꯅꯣ ꯍꯥꯟꯇꯗ ꯇꯣꯛꯅꯤꯡ ꯉꯝꯗꯦꯕ ꯃꯥꯖꯦ ꯏꯁꯇꯣꯡ ꯋꯥꯠ ꯆ ꯎꯝ ꯑꯗꯨꯒ ꯁꯤꯒꯤꯁꯦ ꯑꯩꯈꯣꯏꯅ ꯑꯁꯤꯒꯤꯖ ꯄꯣꯔꯣꯝꯄꯥꯥꯠꯀꯤꯁꯦ ꯑꯩꯈꯣꯏꯅ ꯍꯥꯟꯗꯩꯁꯨ ꯈꯔ ꯄꯛꯇꯦꯅ ꯍꯥꯏꯔꯒ ꯂꯩꯕ ꯃꯤꯅꯦꯕ ꯎꯝ ꯃꯥꯥꯏ ꯑꯦꯗꯚꯥꯏꯁ ꯏꯜꯂꯨꯕꯒꯤꯅꯤꯗ
ꯀꯩꯅꯣꯃꯦ ꯀꯩꯩꯅꯪꯃ
ꯑꯧꯅꯦ ꯃꯣꯏ ꯑꯁꯤꯒꯤ ꯃ ꯃꯌꯥꯝꯕꯅꯦ ꯃꯅꯥꯎꯄꯤꯅꯦ ꯑꯗꯒꯤ
ꯃ ꯃꯇꯩ ꯃꯅꯥꯇ
ꯃꯆꯤ ꯃꯅꯥꯎꯗꯨꯒ ꯄꯥ ꯅꯨ ꯑꯥ ꯃꯆꯤ ꯃꯅꯥꯎ ꯅꯠꯇꯕ ꯑꯃꯗꯨꯒ ꯃꯆꯤꯟ ꯃꯅꯥꯎ ꯑꯣꯏꯅꯤꯡꯉꯒ ꯂꯩꯕꯗꯨꯒ
ꯎꯝ
ꯃꯣꯏ ꯍꯧꯝꯖ ꯑꯝꯆꯥ ꯑꯗꯨ ꯌꯥꯔꯨꯗꯕꯅ ꯍꯥꯏꯕ ꯑꯩꯅ ꯍꯥꯏꯗꯤ ꯃꯧ ꯃ ꯃꯣꯏꯗꯩꯗꯤ ꯑꯦꯟꯖꯨꯅ ꯍꯦꯜꯂꯦꯌꯦ ꯍꯝ ꯑꯝ ꯑꯦꯟꯖꯨꯅ ꯈꯔ
ꯃꯥꯅ ꯈꯔ ꯋꯦꯁ ꯁꯥꯏꯠ ꯆꯤꯡꯉꯦꯕ ꯅꯞꯄꯁꯅ ꯉꯡꯃ ꯃꯥꯏ ꯃꯄꯥꯟꯗ ꯑꯣꯏꯔꯁꯨ
ꯈꯪꯗꯦ ꯃꯥꯗꯤ ꯃꯤ ꯀꯌꯥ ꯆꯤꯡꯗꯅꯕ ꯋꯥꯈꯜ ꯈꯟꯗꯦꯕ ꯍꯝ ꯃꯥꯒꯤꯗꯤ ꯁꯇ꯭ꯔꯦꯠꯇ ꯑꯗꯨꯝ ꯂꯩꯑꯦꯑ ꯃꯗꯤ ꯑꯍ ꯑ ꯍ ꯍ ꯏ ꯆꯉꯣ ꯀꯩꯁꯨ ꯀꯥꯏꯗꯦꯕ ꯑꯗꯨꯒꯅꯦ ꯃꯣꯏ ꯑꯇꯩ ꯒꯩꯅ ꯃꯤ ꯆꯤꯡꯗꯅꯕ ꯑꯗꯨꯝ ꯈꯜꯂꯦꯕ ꯍꯝꯕ ꯅꯍꯥꯃꯨꯛ ꯑꯩ ꯏꯀꯣꯂꯔꯁꯤꯞ ꯇ ꯒ ꯃꯅꯥ ꯉ ꯥꯒꯤꯕ ꯃꯌꯥꯝꯗꯣ ꯁꯥꯏ ꯁꯖꯤ ꯆꯗꯤ ꯌꯧꯗꯅꯒ ꯇꯃ ꯁꯚꯦꯟꯇꯤ ꯌꯧꯗ꯭ꯔꯤꯗꯣ ꯑꯩꯗꯣ ꯄꯣꯏꯟ ꯑꯃꯅꯤꯅꯗꯅꯦ ꯁꯤꯛꯁꯇꯤ ꯅꯥꯏꯟꯅꯦ ꯍꯥꯏꯕ ꯑꯩꯒꯤꯗꯣ ꯑꯗꯨꯒ ꯑꯃꯗꯨꯅ ꯌꯧꯋꯦ ꯃꯥꯟ ꯍꯥꯏꯗꯨꯅ ꯁꯚꯤꯟ ꯇꯤ ꯋꯟꯂ ꯀꯩꯅꯣꯝ ꯑꯣꯏꯕꯅꯦ ꯁꯚꯦꯟꯇꯤ ꯇꯨꯔ ꯈꯇꯪ ꯑꯣꯏꯕꯅꯦꯕ
ꯎꯝ
ꯑꯗꯨ ꯃꯥꯥꯏꯅ ꯑꯝ ꯍꯥꯏꯔꯨ ꯆꯌꯥ ꯍꯗꯤ ꯃꯤ ꯌꯥꯝ ꯆꯤꯡꯗꯦ ꯍꯥꯏꯕ ꯑꯗꯨ ꯁꯣꯟꯗꯆꯤ ꯃꯤ ꯌꯥꯝ ꯅꯞꯇ꯭ꯔꯥ ꯑ ꯃꯣꯏꯅ ꯄꯨꯕꯩꯅꯤ ꯃꯥ ꯀꯅꯥ ꯗꯤꯅꯖꯩꯑꯣ ꯒꯦ ꯅꯠꯇꯔꯥ ꯍꯥꯏꯗꯤ ꯅꯪꯉꯣꯟꯗꯒ ꯃꯥ ꯀꯝꯄ꯭ꯂꯦꯟ ꯇꯧꯕ ꯇꯔꯒꯗꯤ ꯑꯦ ꯑꯗꯨ ꯑ ꯀꯩꯝ ꯈꯜꯂꯨꯅꯨ ꯈꯣꯠꯂꯨꯅꯨ ꯀꯥꯏ ꯍꯥꯏꯕꯤꯔꯣꯏꯗ꯭ꯔꯥ ꯄꯨꯡ ꯇꯥꯗꯣꯏꯔꯤ ꯈꯛꯀꯣ ꯁꯦꯀꯦꯟ ꯁꯦꯀꯦꯟ ꯇꯔꯥꯃꯨꯛꯇ ꯉꯥꯏꯔꯦ ꯗꯨꯒ
ꯑꯩꯣꯏ ꯀꯩ ꯊꯥꯗꯣꯛꯄꯁꯨ ꯌꯥꯎꯔꯣꯏꯗꯕꯗ ꯑꯩꯁꯨ ꯁꯨꯝ ꯍꯥꯏꯕ ꯋꯥꯅꯤ ꯃꯈꯣꯟ ꯇꯥꯕꯩ
ꯑꯩꯈꯣꯏꯒꯤ ꯗꯤꯃꯥꯟꯁꯦ ꯁꯦꯀꯦꯟ ꯋꯥꯟ ꯇꯨ ꯊ ꯌꯥꯔ ꯊꯃꯒꯦꯀꯣ ꯊꯦꯡꯀꯤꯌꯨ ꯊꯦꯡꯀꯤ꯭ꯌꯨ